ꯍꯣꯏ ꯍꯣꯏ ꯗꯕꯨꯡ ꯇꯥꯔꯦ ꯗꯕꯨꯡ
ꯔꯣꯘ ꯁꯤꯅꯦ ꯐꯖ
ꯍꯥꯥ
ꯅꯤꯡ ꯉꯣꯝꯁꯤꯡꯅꯦ ꯐꯔꯦ
ꯌꯦꯡꯉꯗꯨꯗꯤ ꯑꯩ ꯀꯩ ꯅꯤꯍꯣꯝ ꯂꯥꯑꯝ ꯑꯃ ꯇꯧꯈꯔꯒꯦ
ꯑꯦ ꯅꯣꯡ ꯃꯪꯕ꯭ꯔꯣ ꯏꯝꯐꯥꯜꯗ
ꯃꯉꯤ ꯃꯉꯤ ꯃꯉꯤ
ꯂꯣꯏꯔꯦꯁꯤꯗꯤ ꯅꯣꯡ ꯆꯨꯗ ꯃꯥꯜꯂꯦꯁꯦ ꯍꯩꯊꯔꯛꯇ ꯃꯥꯜꯂꯦ ꯎꯝ
ꯀꯥꯕꯤꯗꯣ ꯇꯧꯖꯗꯤ ꯌꯥꯔꯣꯏꯍꯦ
ꯅꯩꯁꯩꯟꯂꯣ
ꯄꯤꯗꯥꯟ ꯂꯩꯁꯤꯅꯍ
ꯨꯑꯅꯣꯞ ꯎꯞꯗꯣ ꯂꯩꯗꯅꯤ
ꯍꯥꯥ
ꯑꯥꯅꯣꯡ ꯎꯞꯄꯨꯗꯧ ꯂꯩꯇꯕ
ꯑꯦ ꯂꯩꯇꯗꯤ ꯅꯪ ꯑꯣꯏꯅ ꯎꯞꯄꯨꯗꯅ ꯅꯪꯒꯤ ꯑꯣꯏꯗꯤ ꯇꯨꯡꯅꯨꯡ ꯇꯥꯏꯅ ꯌꯥꯝ ꯇꯥꯅꯤꯅꯦ ꯔꯥꯅꯤꯌꯦ
ꯕꯂꯥꯅꯤ ꯕꯦꯂꯥ
ꯌꯥꯗ꯭ꯔꯦ ꯌꯥꯗ꯭ꯔꯦ ꯌꯥꯝ ꯀꯪꯉꯦ ꯍꯟꯗꯛꯁꯦ ꯄꯨꯐꯔꯤꯗ ꯉꯥ ꯂꯩꯇ꯭ꯔꯦ
ꯉꯥ ꯂꯩꯇ꯭ꯔꯦ ꯉꯥ ꯂꯩꯇ꯭ꯔꯦ ꯍꯪꯉꯣꯏ ꯐꯥꯎ ꯂꯩꯔꯛꯇ꯭ꯔꯦ
ꯍꯪꯉꯣꯏꯗꯤ ꯌꯥꯝ ꯂꯩꯔꯤꯗ ꯑꯗꯨꯒꯨꯝꯕ ꯍꯪꯉꯣꯏꯗꯤ ꯅꯣꯔꯦꯟ ꯍꯣꯔꯦꯟ ꯕꯣꯜꯒꯤꯁꯦ ꯁꯤꯗꯤ ꯏ ꯇꯔꯗꯥꯗꯤ ꯗꯤ ꯕꯣꯡ ꯉꯝꯗꯧ ꯃꯥꯟꯗꯦꯍꯦ ꯑꯥ
ꯍꯥ ꯑꯗꯨꯅꯦ ꯍꯧꯖꯤꯛ ꯍꯧꯔꯗꯤ ꯍꯥ ꯍꯧꯖꯤꯛ ꯍꯧꯔꯗꯤ ꯕꯣ ꯌꯦꯡꯕ ꯃꯇꯝꯗ ꯆꯞ ꯆꯥꯒꯅꯤ ꯋꯥ ꯁꯥꯠꯇꯣ
ꯑꯗꯨ ꯄꯨꯡ ꯇꯔꯥ ꯃꯈꯥꯏꯒꯣ ꯑꯁ ꯆꯞꯇꯤ ꯆꯞ ꯆꯔꯅꯤ ꯈꯪꯗ꯭ꯔꯦ ꯁꯤꯗ ꯂꯩꯕꯁꯤꯡꯗꯤ ꯍꯣꯔꯦꯟ ꯕꯦꯕꯤꯀ꯭ꯋꯤꯛ ꯇꯧꯁꯦ ꯍꯥꯏꯕ꯭ꯔꯥ ꯀꯔꯤꯔꯥ ꯍꯥꯏ ꯈꯟꯅ ꯂꯩ ꯑꯍꯟꯁꯤꯡ
ꯇꯧꯔꯣ ꯇꯧꯔꯣ
ꯄꯩꯁꯥ ꯂꯩꯇꯕ ꯋꯥꯅꯤꯅꯦ
ꯍꯔꯡꯉꯤꯉꯩꯗꯅꯦ
ꯌꯦꯟꯒ ꯁꯤꯕꯒꯨꯝꯕ ꯂꯩꯔꯤꯗꯤ ꯐꯥꯗꯕꯀꯣ ꯂꯧꯕ ꯆꯠꯄ ꯌꯥꯕ ꯑꯦ ꯈꯪꯗ꯭ꯔꯤ ꯇꯕ꯭ꯔꯣ
ꯇꯥꯏ
ꯎꯝ ꯑꯩ
ꯈꯅꯥꯎꯒꯁꯦ ꯌꯥꯗ꯭ꯔꯦꯗ ꯀꯣꯜ ꯇꯧꯃꯟꯕꯒꯤ
ꯀꯣꯜ ꯁꯦꯟꯇꯔ ꯀꯣꯜ ꯁꯦꯟꯇꯔ ꯑꯣꯏꯔꯅꯦ ꯍꯟ ꯅꯛꯇꯤ ꯑꯥ ꯇꯧꯔꯛꯀꯅꯤ ꯇꯧꯔꯛꯀꯅꯤ ꯃꯇꯥꯡ ꯃꯇꯝꯗꯅꯤꯅ ꯍꯥ
ꯎꯝ
ꯗꯥꯝꯅ ꯀꯔꯤ ꯍꯥꯏꯕ꯭ꯔꯣ
ꯈꯤꯇꯪꯗꯨꯗ ꯑꯩ ꯍꯩꯗꯤꯡꯗꯤꯡꯕ ꯑꯗꯨꯃꯥꯏꯅ ꯇꯧꯔ ꯂꯩ
ꯎꯝ ꯉꯁꯦ ꯄꯨꯔꯥ ꯀꯩꯅꯣꯅꯦꯕ
ꯃꯥꯒꯤꯗꯨ ꯐꯪꯈ꯭ꯔꯕꯣ ꯍꯥꯏꯔꯒ ꯑꯦꯁ ꯐꯪꯉꯁꯤ ꯌꯥꯔꯣꯏ ꯀꯥꯏꯅꯀꯣꯏ
ꯍꯥ ꯍꯥ
ꯀꯅꯥꯅ ꯍꯥꯏꯕꯤꯕ꯭ꯔꯥ ꯑꯩꯒꯤꯗꯣ ꯅꯪꯅ ꯍꯥꯏꯕꯤꯕ꯭ꯔꯣ
ꯀꯔꯤꯅꯣ ꯀꯔꯤꯒꯤꯔꯣ
ꯑꯩ ꯑꯁꯤꯃꯨꯛ ꯂꯥꯛꯑꯦ ꯍꯥꯏꯗꯣ
ꯀꯩꯁꯨꯝ ꯍꯥꯏꯗꯤ
ꯄꯪꯃꯜ ꯂꯩꯍꯦ ꯑꯪꯁꯨ ꯀꯔꯤꯅꯣ ꯒꯌꯥꯟ ꯇꯧ ꯅꯥꯕꯥ
ꯏꯔꯥꯡ ꯅꯛ ꯇꯧ ꯀꯣꯜ ꯇꯧꯗꯦ ꯑꯩ ꯇꯧꯕ ꯉꯔꯥꯡꯅꯤ ꯇꯧ ꯅꯪꯅꯦ ꯇꯪꯔꯛꯩ ꯒꯇꯪꯔꯛꯏ ꯑ ꯀꯣꯜ ꯇꯧꯕ ꯄꯥꯏꯈꯠꯇꯦ ꯅꯪ ꯈꯛꯇꯪꯅꯦꯗ ꯃꯤ ꯀꯣꯜ ꯇꯥꯎꯗꯗ ꯊꯤꯡꯉꯦ ꯇꯧꯕꯤꯌꯦ ꯎꯝ ꯎꯝ
ꯐꯪꯈ꯭ꯔ ꯃꯥꯂꯦ ꯔꯁꯇꯝꯗꯣ ꯑꯁ ꯑꯗꯣ ꯋꯥ ꯇꯣꯉꯥꯜꯂꯛꯈ꯭ꯔꯦ
ꯎꯝ ꯇꯧꯒꯅꯤ ꯇꯧꯒꯅꯤ ꯀꯣꯜꯒ ꯇꯧꯔꯛꯇ꯭ꯔꯦ ꯃꯤꯒꯤ ꯐꯨꯔꯤꯠꯇꯣ ꯄꯤꯈ꯭ꯔꯕꯁꯨ ꯈꯪꯗꯦ
ꯀꯔꯤ ꯐꯨꯔꯤꯠ ꯅꯣ
ꯕꯂꯤꯉꯝꯒꯤ ꯐꯨꯔꯤꯠꯇꯣ ꯑꯩꯉꯣꯟꯅꯤ ꯂꯣꯏꯔꯦ
ꯆꯠꯄꯗ ꯍꯥꯞꯄꯗꯨꯔꯣ
ꯑꯩꯉꯣꯟꯗ ꯅꯤꯌꯦ ꯂꯣꯏꯔꯦ ꯃꯄꯨꯅ ꯑꯩꯗꯤ ꯃꯥ ꯏꯝꯐꯥꯜꯗ ꯂꯩꯗꯤ ꯄꯤꯕꯤꯈ꯭ꯔꯣ ꯍꯥꯏꯕꯅꯤꯅ
ꯑꯣ
ꯈꯪꯗꯦ ꯎꯝ ꯂꯩꯁꯦ ꯌꯥꯗ꯭ꯔꯦꯕ ꯎꯝ
ꯀꯩꯗꯧꯔꯒꯦ
ꯀꯨꯝ ꯀꯋꯥ ꯆꯃꯟꯒꯤꯔ ꯈꯪꯗꯦ
ꯍꯤꯗꯥꯛ ꯆꯪ ꯍꯤꯗꯥꯛ ꯆꯪꯉꯣꯏꯗ ꯑꯁꯤꯒꯨꯝꯕꯗꯤ ꯍꯤꯗꯥꯛꯀꯤ ꯀꯔꯤ ꯅꯠꯇꯦ
ꯎꯝ
ꯎꯝ ꯑꯁ ꯍꯧꯖꯤꯛ ꯂꯣꯛꯇꯥꯛ ꯆꯥꯠꯅꯤꯡꯉꯥꯏꯗꯤ ꯈꯟꯗꯤ ꯈꯟꯅꯕꯅꯤꯅꯦ ꯅꯣꯡ ꯃꯪꯕꯒꯤ ꯇꯣꯛꯈ꯭ꯔꯦ ꯑꯃꯛꯀ
ꯀꯩꯗꯧꯔꯨꯅꯕ
ꯑꯩꯆꯦ ꯒꯦꯁꯅ ꯆꯠꯂꯨꯁꯦ ꯍꯥꯏꯕꯗꯨꯒꯤ ꯅꯣꯡ ꯃꯪꯕꯒꯤ ꯑꯃꯒ ꯇꯣꯛꯈ꯭ꯔꯦ ꯍꯌꯦꯡ ꯑꯃꯛ ꯇꯧꯔ
ꯅꯣꯡꯃꯪꯕꯗꯅꯦ ꯆꯠꯄ ꯅꯨꯡꯉꯥꯏꯗꯕꯁꯦ ꯂꯣꯛꯇꯥꯛ ꯂꯣꯝꯗꯗꯤ ꯐꯣꯒꯤ ꯋꯦꯗꯔꯅ ꯐꯖꯕꯅꯦ
ꯒꯥꯔꯤ ꯊꯧꯕꯗꯣ ꯅꯣꯡ ꯃꯔꯛ ꯊꯧꯅꯤꯡꯗꯦ ꯍꯥꯏꯌꯦ
ꯏꯁ ꯒꯔꯤꯒ ꯑꯆꯧꯕꯗꯤ ꯅꯨꯡꯉꯔꯅꯤ ꯀꯣꯏꯂꯥ ꯈꯛꯇ
ꯈꯪ ꯗꯦ ꯈꯪꯗꯦ ꯈꯔ ꯀꯤ ꯃꯥꯂꯦ
ꯎꯐ ꯒꯔꯤ ꯃꯆꯥ ꯑꯣꯏꯔꯗꯤ ꯀꯤꯕꯌꯥꯏ ꯒꯥꯔꯤ ꯑ ꯆꯧꯕꯗꯤ ꯅꯥꯟꯅꯤꯉꯥꯏꯁꯨ ꯂꯩꯇꯦ
ꯋꯨꯨꯃꯦꯟꯅꯤꯅ ꯅꯨꯄꯤꯅꯤꯅ ꯎꯄꯥꯏ ꯂꯩꯇꯕ ꯎꯝ
ꯔꯥꯖꯨꯈꯣꯏꯒ ꯃꯥꯟꯅꯕ ꯃꯥꯜꯂꯦ
ꯎꯝ ꯍꯟꯗꯛ ꯑꯅꯧꯕꯗꯣ
ꯔꯥꯖꯨ ꯈꯣꯏꯒ ꯃꯅꯩꯌꯦꯕ
ꯎꯝ ꯀꯩ ꯏꯟꯁꯥꯡ ꯆꯥꯡꯉꯥꯏ ꯂꯩꯕꯔꯣ ꯍꯧꯖꯤꯛꯇꯤ ꯍꯥ
ꯀꯩꯅꯣ
ꯀꯔꯤ ꯏꯟꯁꯥꯡ ꯆꯥꯒꯤꯔꯣ ꯉꯁꯤꯗꯤ
ꯈꯪꯗꯦꯗ ꯏꯟꯖꯥꯡ ꯅꯥꯄꯤꯁꯤꯗ ꯑꯔꯥꯏꯕ ꯑꯗꯨꯝ ꯆꯥꯔꯅꯤ
ꯎꯝ ꯗꯥꯜ ꯑꯣꯏꯅ ꯍꯣꯠꯅꯔꯣ ꯅꯪ
ꯑꯁ ꯗꯥꯜꯗꯤ ꯗꯥꯜ ꯆꯥꯗꯥꯕ ꯀꯨꯏꯔꯦ ꯂꯩꯕꯨꯗꯤ ꯂꯩ ꯍꯟꯗꯛ ꯆꯥꯅꯤꯡꯗꯦ ꯑꯁꯦꯡꯕ
ꯋꯦꯗꯔꯅꯅꯤ ꯋꯦꯗꯔꯅ ꯁꯥꯕꯗꯨꯒꯤ
ꯏꯟꯖꯥꯡ ꯅꯥꯄꯤꯅ ꯈꯔ ꯅꯨꯡꯉꯥꯏꯔꯦ
ꯏꯟꯁꯥꯡ ꯅꯥꯄꯤꯗ ꯅꯨꯡꯇꯤꯒꯤ ꯂꯩꯕ ꯂꯨꯏꯅꯦꯍꯦ
ꯎꯝ
ꯑꯩ ꯉꯁꯥꯏ ꯄꯤꯕꯗꯣ
ꯎꯝ
ꯊꯅꯥꯕ꯭ꯔꯣ
ꯉꯥꯏꯍꯥꯛ ꯊꯥꯟꯅꯔꯝꯃꯦ
ꯑꯣ
ꯀꯅꯥꯅꯣ ꯄꯤꯕꯅꯣ ꯍꯥꯏꯕ ꯒꯥꯏꯂꯥꯅ ꯄꯤꯕꯅꯦ ꯍꯥꯏꯕꯤꯕ
ꯑ ꯌꯥꯍꯦ ꯑꯗꯨꯗꯤ
ꯅꯝꯕꯔ ꯊꯥꯔꯛꯑꯣ ꯀꯥꯏꯅ ꯇꯟꯕꯒꯥꯏ ꯑꯩꯅ ꯇꯟꯗꯦ ꯇꯟꯗꯦ ꯀꯥꯏꯅ
ꯑꯩꯁ ꯌꯥꯏ ꯌꯥꯏ ꯏꯟꯁꯇꯥꯒ꯭ꯔꯝ ꯑꯗꯨ
ꯍꯣꯔꯦꯟ ꯇꯞꯅꯅꯤꯡꯉꯦ ꯔꯤꯄ꯭ꯂꯥꯏ ꯄꯤꯔꯛꯇ꯭ꯔꯤ
ꯅꯪ ꯍꯦꯛ ꯊꯥꯕꯗ ꯑꯗꯨꯝ ꯄꯤꯕ꯭ꯔꯣ ꯃꯁꯤ ꯁꯤꯅꯅꯤ ꯌꯥꯍꯥꯏꯅ ꯇꯧꯔꯣꯏ ꯐꯖ ꯐꯖꯕꯅꯤꯅ ꯂꯩꯅꯦ ꯃꯅꯤꯡꯒꯤ ꯃꯤꯅꯦ ꯎꯝ ꯐꯖ ꯅꯠꯇꯅꯕꯤꯌꯣ ꯍ ꯅꯪ ꯀꯩꯅꯣ ꯂꯩꯔꯦꯀꯣ ꯅꯪ ꯁꯤꯡꯅꯤꯡꯉꯥꯏ ꯂꯩꯔꯤꯕꯣ ꯑꯃ ꯉꯋꯦ ꯀꯦꯗ ꯁꯨꯡꯂꯥꯎ
ꯁꯤꯡꯒꯦ ꯁꯤꯡꯉꯦ ꯁꯤꯡ
ꯃꯤꯕꯥꯎꯔꯦ
ꯎꯝ
ꯍꯨꯏ ꯍꯨꯏ ꯆꯥꯅꯤꯡꯉꯦ
ꯀꯔꯤ ꯍꯏꯅꯍꯦ
ꯍꯨꯏ ꯆꯥꯅꯤꯡꯉꯤꯅꯦ ꯏꯟꯁꯥꯡ ꯉꯍꯥꯛꯥꯎ ꯇꯔꯦꯠꯅꯦ ꯍꯟꯗꯛꯁꯦ ꯋꯦꯗꯔꯁꯦ ꯈꯤꯇꯪ ꯃꯝꯂꯤ ꯃꯝꯂꯤ ꯑꯗꯣ ꯄꯨꯅꯦꯍ ꯋꯦꯗꯔꯁꯦ ꯆꯞ ꯆꯥꯕ ꯊꯤꯔꯤꯅꯤ ꯍ ꯅꯛꯇꯤ ꯗꯣ
ꯍꯧꯖꯤꯛꯁꯤꯀꯣ ꯌꯦꯟ ꯊꯣꯡꯕꯒꯨꯝꯕ ꯍꯥ ꯛ ꯕ ꯥꯛ ꯇꯧꯍꯜꯂꯒ ꯍꯥ
ꯗꯣꯔꯦꯟ ꯗ ꯑꯗꯨ ꯌꯥꯝꯉꯅꯤ ꯕꯣ ꯌꯦꯡꯉꯒ
ꯌꯥꯝꯗꯕꯤꯗ ꯨꯡꯕꯨꯡ ꯀꯥꯕꯤ
ꯎꯝ ꯊꯦꯛꯄꯤ ꯅ ꯊꯦꯛꯄꯤ
ꯕꯦꯛꯒ꯭ꯔꯥꯎꯗꯣ
ꯄꯤ ꯅꯩꯊꯦꯛꯄꯤ
ꯊꯦꯛꯄꯤꯅꯦ
ꯎꯝ ꯎꯗꯒꯤꯅꯦ ꯈꯨꯅꯗ ꯂꯩꯅ ꯅꯨꯡꯉꯥꯏꯅꯤꯗ
ꯅꯨꯉꯥꯏꯕꯅꯦ ꯂꯩꯗꯅ ꯑꯁ ꯌꯨꯝꯗꯁꯨ ꯂꯩꯔꯅꯨ ꯍꯥꯏ ꯋꯥꯏꯐꯥꯏ ꯂꯩꯕꯅꯤꯅꯀꯣ ꯑꯁ
ꯒꯌ꯭ꯥꯟ ꯇ ꯗꯔ꯭ꯦ ꯄꯨꯨꯟꯁꯤꯁꯦ
ꯍ
ꯀꯣꯂꯦꯁ ꯁꯤꯅ ꯃꯔꯣꯜ ꯑꯃ
ꯀꯥꯟꯅꯥꯗꯕꯅꯤ
ꯀꯔꯣꯏꯒꯦꯗꯥ
ꯒꯨꯝ ꯀꯥꯅꯤꯡꯗꯕꯒꯨꯝ ꯂꯩꯕꯗꯣ ꯀꯥꯟꯅꯗ꯭ꯔꯕꯅꯤ ꯀꯥꯔꯨꯅꯣ
ꯎꯝ ꯎꯝ ꯅꯣꯡ ꯆꯨꯔꯦ ꯑꯩꯈꯣꯏꯗꯤ ꯃꯩꯒ ꯃꯨꯠꯂ ꯃꯥꯜꯂꯦ ꯗꯕꯣ
ꯑꯣ ꯃꯨꯠ ꯃꯨꯠ ꯀꯗ ꯃꯥꯂꯦ ꯅꯣꯏꯗ
ꯅꯪꯒꯤ ꯃꯨꯠꯂꯗꯤ ꯐꯣꯟꯗ ꯌꯦꯡꯕ ꯇꯥꯔꯦꯅ
ꯎꯝ
ꯅꯣꯡ ꯆꯨꯔꯗꯤ ꯌꯦꯡ ꯌꯦꯡ ꯌꯥꯔꯦ ꯆꯉꯁꯤꯡ ꯌꯥꯝ ꯐꯪꯗꯗꯤꯈ꯭ꯔꯦ
ꯃꯨꯇꯅꯤꯉꯥꯏ ꯄꯔꯊꯅꯥ ꯀꯟ ꯇꯎꯍꯦ
ꯎꯝ ꯅꯣꯡꯃꯉꯥꯗꯤ ꯄꯥ ꯂꯩꯇꯕꯀꯣ
ꯃꯨꯠꯄꯨꯗꯤ ꯃꯨꯠꯂꯣꯏꯗ ꯎꯝ
ꯎꯃꯝ